ꯎꯝ
ꯃꯤꯁꯥꯕꯤ
ꯍꯥꯏꯁ ꯀꯔꯤꯅꯣ
ꯍꯥꯏꯁ ꯀꯥ ꯍꯥꯏꯀꯣ ꯃꯤꯗꯤ
ꯅꯨꯡꯉꯥꯏꯔꯤꯕꯔꯣ ꯏꯇꯥꯎ
ꯅꯨꯉꯥꯏꯔꯤꯌꯦ ꯀꯃꯥꯏꯟ ꯇꯧꯔꯤꯒꯦ
ꯑꯗꯨꯝ ꯂꯩꯔꯤ ꯈꯣꯏꯗꯤ
ꯅꯪ ꯈꯣꯟꯖꯦꯜ ꯇꯥꯕ ꯌꯥꯝ ꯅꯨꯉꯥꯏꯀꯣ
ꯑꯦ ꯅꯆꯤꯟ ꯊꯤꯒꯅꯨ
ꯀꯩꯒꯤꯔꯥ ꯅꯁꯛꯁꯨ ꯌꯥꯝ ꯐꯖꯕꯅꯤꯅ ꯅꯈꯣꯜꯁꯨ ꯑꯗꯨꯝ ꯅꯨꯉꯥꯏꯅꯦ
ꯏꯁ ꯈꯥꯏꯕ ꯍꯧꯔꯦꯗꯣ
ꯀꯔꯤꯅꯣ ꯈꯥꯏꯕ ꯅꯠꯇꯦꯅꯦ ꯑꯁꯦꯡꯕꯅꯤ ꯂꯩꯥꯁꯥꯕꯤ
ꯏꯁ ꯂꯩꯁꯥꯕꯤ ꯀꯥꯏꯅ ꯍꯝ
ꯑꯗꯨꯗꯤ ꯃꯧ ꯍꯥꯏꯁꯤꯔꯣ
ꯑꯩꯈꯣꯏꯒꯤ ꯍꯨꯏꯒꯤ ꯃꯃꯤꯡꯅꯤ ꯑꯗꯨꯗꯤ
ꯑꯦ ꯅꯣꯏ ꯍꯨꯏꯒꯤ ꯃꯤꯡ ꯂꯩꯁꯥꯕꯤ ꯀꯧꯕ꯭ꯔꯣ
ꯀꯧꯋꯦ ꯈꯪꯗ꯭ꯔꯣ
ꯑꯗꯨꯗꯤ ꯀꯃꯥꯏꯅ ꯀꯧꯁꯤꯔ ꯀꯣ ꯅꯪꯕꯣ
ꯅꯪ ꯅꯨꯄꯤꯅ ꯍꯥꯏꯔꯛꯇ꯭ꯔꯣ
ꯑꯩ ꯅꯨꯄꯤꯅ ꯍꯥꯏꯔꯛꯇꯔꯣ
ꯏꯅꯥꯛꯇꯁ ꯂꯥꯏꯌꯦ ꯃꯥ ꯍꯧꯖꯤꯛ
ꯀꯩꯅꯣ ꯑꯩ ꯅꯨꯄꯤꯒ ꯄꯟꯁꯤꯜꯂꯏꯗꯨꯅ ꯑꯩ ꯒ꯭ꯌꯥꯟ ꯇꯥꯗꯦꯗ ꯑꯩ ꯒ꯭ꯌꯥꯟ ꯇꯥꯗꯕ ꯋꯥꯔꯤ ꯉꯥꯛꯇ ꯁꯥꯔꯗꯅ ꯅꯪꯁꯨ ꯅꯨꯡꯉꯥꯏꯇꯦꯍꯦ
ꯀꯤ ꯏꯟꯖꯪ ꯆꯔꯒꯦ
ꯑꯩ ꯆꯥꯛ ꯌꯦꯟꯁꯥꯡ ꯊꯣꯡꯗ꯭ꯔꯤꯌꯦ ꯅꯪꯗꯤ
ꯑꯁ ꯎꯝ ꯆꯥꯔꯦ ꯑꯩꯗꯤ
ꯅꯪ ꯋꯥꯈꯜ ꯈꯟꯕꯗꯣ ꯆꯥꯛ ꯌꯦꯟꯁꯥꯡ ꯊꯣꯡꯕ ꯌꯥꯗꯦꯅꯦ
ꯌꯥꯔꯦ ꯇꯥꯅꯤꯡꯗꯦ ꯈꯥꯏꯔꯅꯨ
ꯅꯪꯕꯨ ꯀꯣꯜ ꯇꯧꯅꯤꯡꯕꯁꯤ ꯑꯩꯅꯀꯣ ꯑꯁ
ꯇꯤꯁ
ꯂꯥꯡꯕ ꯉꯝꯗ꯭ꯔꯕꯅꯤ ꯅꯪꯅ ꯅꯪꯅ ꯊꯕꯛ ꯌꯥꯝꯁꯤꯅꯀꯣ
ꯍꯤ ꯍꯥ ꯍꯥ ꯌꯥꯔꯦ ꯁꯦꯔꯥꯗꯔꯉꯥꯡꯅꯣ ꯅꯣꯛꯅꯤꯡꯉꯦ
ꯃꯁꯛ ꯃꯇꯧ ꯐꯖꯕꯤꯁꯤꯡꯁꯦ ꯊꯕꯛ ꯏꯀꯣꯝ ꯀꯣꯝꯅꯦ ꯍꯥꯏꯕꯗ ꯆꯨꯝꯗꯤ ꯆꯨꯝꯕ ꯖꯥꯠꯅꯤ
ꯀꯅꯥꯅ ꯍꯥꯏꯒꯦ
ꯁꯣꯅ
ꯅꯪ ꯏ ꯁꯣꯠ
ꯅꯠꯇꯦ ꯅꯠꯇꯦ ꯅꯠꯇꯦ ꯏꯁꯣꯔꯗꯤ ꯍꯥꯏꯣꯔꯗꯤ ꯑꯥ ꯃꯊꯛꯇ ꯂꯩꯅꯦ
ꯄꯥꯎ ꯐꯥꯎ ꯅ꯭ꯔꯣꯅ
ꯑꯩ ꯍꯧꯖꯤꯛ ꯈꯛꯇ ꯃꯦꯁꯦꯁ ꯊꯥꯕꯤꯕꯅꯦ ꯃꯉꯣꯟꯗ
ꯑꯥ
ꯑꯗ ꯅꯪꯕꯨ ꯀꯣꯜ ꯇꯧꯒꯦ ꯍꯥꯏꯔꯒ ꯃꯥꯒꯤ ꯑꯩꯈꯣꯏ ꯌꯥꯝ ꯆꯤꯟꯕꯅꯤ ꯍꯥꯏꯔꯛꯑꯦꯕ ꯀꯔꯤꯒꯤꯔꯥ ꯍꯥꯏꯔꯒ ꯃꯁꯛ ꯃꯇꯧ ꯐꯖꯕꯤꯗꯤ ꯁꯤꯡ ꯉꯥꯛꯇꯅꯤ ꯍꯥꯏꯔꯛꯑꯦ
ꯌꯥꯔ ꯀꯣ ꯍꯥꯏꯖꯅꯂꯣ
ꯉꯔꯥꯡ ꯀꯣꯏꯕ ꯆꯠꯁꯤ ꯍꯥꯏꯔꯒꯦ ꯅꯪ ꯀꯔꯤꯒꯤ ꯌꯥꯗ꯭ꯔꯤꯅꯣꯕ
ꯑꯩꯕꯨ ꯆꯁꯦ ꯍꯥꯏꯥꯏꯗꯅꯦ ꯃꯤ ꯀꯅꯥ
ꯑꯩꯅ ꯀꯣꯏꯕ ꯆꯠꯁꯤ ꯍꯥꯏꯔꯒ ꯅꯪ ꯌꯥꯗ꯭ꯔꯤꯗꯣ ꯀꯔꯤꯒꯤꯅꯣ ꯍꯥꯏꯕꯅꯦ
ꯅꯪ ꯀꯧ꯭ꯔꯂꯦ ꯅꯪꯒꯤ ꯃꯥꯡꯗ ꯑꯣꯏꯔꯝꯒꯅꯤꯗ
ꯑꯁ ꯑꯩꯅ ꯍꯥꯏꯅꯤꯡꯉꯥꯏ ꯂꯩꯇꯦ ꯍꯥꯏꯕꯗꯣ ꯍꯥ ꯍꯥ
ꯀꯔꯤꯒꯤꯅꯣ ꯍꯧꯖꯤꯛꯐꯥꯎ ꯆꯥꯛ ꯊꯣꯡꯗ꯭ꯔꯤꯗꯣ
ꯃꯝ ꯍꯥꯏꯕꯤꯌꯨꯔꯣ
ꯑꯥ
ꯅꯪꯕꯨ ꯍꯥꯟꯅ ꯀꯣꯜ ꯇꯧꯈꯤꯒꯦ ꯍꯥꯏꯅ ꯈꯥꯡꯕꯅꯤꯅ
ꯀꯝ ꯔꯣꯁ
ꯂꯥꯑꯝꯗꯦ ꯍꯧꯖꯤꯛꯇꯤ ꯄꯨꯛ ꯊꯜꯂꯦ ꯅꯪ ꯈꯟꯖꯦꯜ ꯇꯥꯕ
ꯌꯥꯔꯀꯣ
ꯀꯩꯩꯅꯣ ꯌꯥꯔꯦ ꯌꯥꯔꯣ ꯅꯪ ꯈꯣꯟꯖꯦꯜ ꯇꯥꯕ ꯌꯥꯗ꯭ꯔꯕꯣ ꯑꯩꯁꯦ
ꯌꯥꯏ ꯌꯥꯏꯏꯌꯦ
ꯅꯪ ꯈꯣꯟꯖꯦꯜ ꯇꯥꯒꯦ ꯍꯥꯏꯅ ꯐꯣꯟ ꯇꯧꯔꯛꯄꯅꯦ ꯏꯁꯥꯗꯤ ꯅꯣꯏ ꯍꯣꯏꯒꯤꯅꯦꯅꯦ ꯍꯥꯏ ꯑꯃꯨꯀ
ꯌꯥꯝ ꯁꯥꯥꯗꯣꯡ
ꯊꯑꯦ ꯅꯣꯏꯗꯤ ꯁꯥ ꯭ꯔꯝꯁꯤ
ꯁꯤꯔꯤ ꯌꯥꯝꯁꯥꯏ
ꯁꯥꯏꯕ
ꯑꯣ
ꯅꯪ ꯁꯥꯕ ꯄꯥꯝꯕ꯭ꯔꯣ ꯏꯪꯕ ꯄꯥꯝꯕ꯭ꯔꯣ
ꯅꯤ ꯃꯛꯗꯦ
ꯁꯥꯕ ꯄꯝꯃꯦ
ꯑꯅꯤꯃꯛ ꯄꯥꯥꯟꯝꯗꯦ ꯍꯥꯏꯕ
ꯑꯅꯤꯃꯛ ꯄꯥꯝꯗꯦꯕ
ꯎꯝ
ꯁꯥꯒꯔꯗ ꯊꯔ ꯁꯤꯔ ꯑꯗꯨꯗꯤ ꯅꯕꯣ ꯏꯪꯁꯨ ꯏꯪꯗꯦ ꯁꯥꯁꯨ ꯁꯥꯗꯦ ꯈ꯭ꯋꯥꯏꯗꯒꯤ ꯅꯨꯡꯉꯥꯏꯕ ꯃꯐꯝꯗꯤ ꯁꯥꯒꯔ ꯂꯩꯕ
ꯃꯤꯔꯣꯅꯦ ꯍꯥꯏꯕꯗꯤ
ꯆꯥꯛꯆꯥꯔꯦꯕ ꯅꯪ
ꯆꯥꯔꯦ ꯑꯃꯨꯛ ꯂ ꯀꯗꯧꯔ ꯁꯧꯒꯔꯤꯅꯤ ꯁꯒꯔꯤ
ꯌꯥꯝ ꯌꯥꯝ ꯆꯥꯒꯗꯕꯅꯤ ꯑꯀꯪꯕꯁꯤꯡꯅꯤ
ꯑꯩ ꯍꯟꯗꯛ ꯌꯥꯝ ꯅꯣꯏꯔꯦ ꯀꯩꯅꯣ
ꯑꯁ ꯎꯗꯕꯗꯤ ꯀꯨꯏꯔꯦ ꯈꯪꯗꯦꯅ ꯍꯟꯗꯛꯀꯥꯟꯁꯦ ꯅꯣꯏꯕ꯭ꯔꯥ ꯀꯪꯕ꯭ꯔꯥ ꯑꯩꯒ ꯊꯦꯡꯅꯔꯝꯕ ꯅꯨꯃꯤꯠꯇꯗꯤ ꯐꯖꯅ ꯀꯥꯏꯃꯝꯕꯅꯦꯍꯦ ꯂꯩꯁꯥꯕꯤ
ꯑꯣꯏꯣꯏꯒꯤ ꯃ
ꯑꯦ ꯇꯅꯤꯡꯗꯦ
ꯪ ꯅꯪꯅ ꯍꯥꯏꯕꯒꯤꯅꯦ ꯑꯩꯗꯤ ꯈꯪꯅꯕꯅꯦ
ꯅꯪ ꯅꯍꯥꯟ ꯏꯁꯩ ꯁꯛꯕ ꯅꯠꯇ꯭ꯔꯣ
ꯅꯦꯠꯇꯦ ꯅꯠꯇꯦ
ꯑꯩ ꯄꯌꯦꯕ
ꯉꯁꯤꯗꯤ ꯉꯁꯤꯗꯤ ꯊꯕꯛ ꯂꯩꯇ꯭ꯔꯣ
ꯂꯥꯏꯇꯗ ꯊꯝꯛ ꯂꯥꯏꯗ ꯇꯒ ꯂꯥꯏ ꯇꯒꯤꯗ
ꯅꯨꯡꯇꯤꯒꯤ ꯂꯩꯇꯦꯕ
ꯑꯥ
ꯅꯪ ꯄꯨꯟꯁꯤ ꯃꯉꯥꯏꯔꯦ ꯍꯦ ꯅꯨꯡꯉꯥꯏ ꯃꯁꯤꯗꯤ
ꯎꯝ ꯅꯨꯡꯉꯥꯏꯕꯅꯦ ꯍꯧꯖꯤꯛ ꯅꯨꯡꯉꯥꯏꯔꯗꯤ ꯌꯨꯝ ꯄꯥꯔ ꯀꯥꯟꯗꯅ ꯃꯥꯥꯏ
ꯌꯨꯝ ꯄꯥꯟꯕ ꯃꯇꯝꯗ ꯅꯨꯡꯉꯥꯏꯒꯗꯕꯅꯤ ꯀꯩꯅꯣ ꯑꯃꯅ ꯌꯥꯝ ꯅꯪꯒꯤꯗꯃꯛ ꯊꯧꯔꯥꯡ ꯂꯣꯏ ꯇꯧꯔꯤꯗꯨꯗꯤ ꯅꯪ ꯈꯪꯗ꯭ꯔꯕꯨ ꯀꯧꯕꯨ
ꯂꯣꯏꯔꯦꯍꯦ
ꯀꯩꯅꯣ ꯂꯣꯏꯔꯦ
ꯂꯣꯏꯗ꯭ꯔꯤ ꯂꯣꯏꯗ꯭ꯔꯤ ꯍꯧꯕꯗ ꯉꯥꯏꯔꯤ
ꯋꯥꯔꯤ ꯂꯣꯏꯔꯦ
ꯑꯩ ꯕꯣꯗꯤ ꯁꯦꯝꯂꯛꯑꯣꯔꯣ ꯅꯪ ꯂꯣꯏ
ꯑꯁ ꯁꯦꯝꯂꯛꯀꯅꯣ ꯇꯅꯤꯡꯗꯦ ꯑꯩ ꯈꯪꯉꯦ ꯍꯥꯏꯔꯛꯀꯗꯕꯗꯣ ꯑꯩ ꯈꯪꯉꯦꯕ
ꯑꯩ ꯁꯨꯛꯍꯥꯏ ꯍꯥꯏꯔꯣꯏꯒꯦ ꯏꯁꯩ ꯑꯣꯏꯅ ꯁꯛꯂꯒꯦ ꯑꯗꯨꯗꯤ
ꯑꯣ
ꯊ ꯅꯪ ꯀꯅꯥ ꯀꯅꯥ ꯂꯩꯒꯦ ꯍꯗꯪ
ꯢꯊꯟꯗꯅꯦꯗ
ꯀꯣꯏꯔꯛꯀꯦ ꯌꯥꯕ꯭ꯔꯣ
ꯀꯣꯏꯔꯛꯎꯅꯦ
ꯅꯣꯡꯃ ꯐꯖꯅ ꯄꯨꯟꯁꯦ ꯉꯁꯤꯗꯤ ꯑꯩꯈꯣꯏꯔꯣꯝꯗ ꯅꯣꯡ ꯐꯖꯅ ꯇꯥꯏꯑ ꯑꯗꯣ ꯊꯣꯛꯄ ꯌꯥꯗꯦ ꯍꯧꯖꯤꯛꯐꯥꯎ
ꯅꯣꯡ ꯇꯥꯔꯗꯤ ꯂꯩꯕ ꯅꯨꯉꯥꯏꯔꯅꯤ
ꯏꯪꯕ ꯄꯥꯝꯗꯦ ꯍꯥꯏꯗꯥꯏ ꯅꯪ
ꯌꯥꯔꯦꯀꯣ ꯅꯪꯒꯥ ꯋꯥꯔꯤ ꯁꯥꯟꯅꯕꯁꯦ ꯌꯥꯝ ꯅꯣꯛꯅꯤꯡꯉꯤꯍꯦ
ꯀꯩꯒꯤ ꯅꯣꯛ ꯅꯣꯛꯅꯤꯡꯉꯗꯤ ꯅꯣꯛꯄ ꯇꯥꯕꯅꯤ ꯀꯩꯅꯣ ꯈꯉꯥꯒꯥ ꯂꯩꯕ꯭ꯔꯣ ꯅꯪ ꯉꯁꯥꯏꯗꯒꯤ ꯇꯥꯏ ꯇꯥꯏ ꯇꯥꯏ ꯑꯩ ꯅꯪ ꯅꯣꯛꯄ ꯈꯣꯟꯖꯦꯜꯗꯨꯅꯤ ꯐꯠꯖꯅꯥ ꯇꯥꯔꯒ ꯑꯩꯅ ꯍꯔꯥꯎꯔꯤꯁꯦ
ꯑꯩꯁ ꯑꯩꯒꯤ ꯃꯤꯠꯇ ꯅꯪꯒꯤ ꯁꯛꯇꯣ ꯎꯔꯦꯕ ꯍꯧꯖꯤꯛ
ꯑꯩꯁꯨ ꯍꯧꯖꯤꯛ ꯎꯑꯦ ꯏꯕꯥꯗꯤ ꯆꯥꯛꯄ ꯅꯩ ꯀꯩꯒꯤꯅꯣꯣ ꯈꯪꯗꯦꯅꯤ
ꯌꯥꯔꯦ ꯌꯥꯔꯦ ꯅꯪ
ꯍꯧꯕꯗ ꯉꯥꯏꯔꯤ ꯀꯩꯅꯣ ꯌꯥꯗ꯭ꯔꯤ ꯅꯪ ꯌꯥꯔꯁꯨ ꯑꯩꯗꯤ ꯌꯥꯍꯕꯤꯈꯤꯔꯣꯏ
ꯃꯔꯤꯃ ꯌꯅꯣ ꯇꯕꯤꯒ ꯑ
ꯋꯥꯔꯤ ꯑꯩꯅ ꯂꯤꯕ ꯃꯇꯝꯗ ꯅꯪꯁꯨ ꯈꯨꯝꯒꯗꯕꯅꯤ ꯑꯗꯨ ꯑꯣꯏꯔꯗꯤ ꯋꯥꯔꯤ ꯊꯣꯛꯀꯅꯤ
ꯏ ꯍꯥꯏꯔꯣ
ꯑ ꯀꯩꯗꯧꯉꯩ ꯆꯦꯟꯗꯦ ꯍꯥꯏꯕꯅꯣ ꯏꯕꯥꯅꯤ
ꯍꯧꯧꯔꯦꯃꯨ ꯌꯦ ꯆꯥꯟꯂꯁ ꯍꯥꯏ ꯍ
ꯍꯌꯦꯡ ꯊꯂꯛꯑꯀꯣ ꯅꯣꯏ ꯊꯣꯡꯒꯥꯟꯗ ꯉꯥꯏꯔꯝꯗꯣꯏꯅꯦ ꯍꯌꯦ
ꯑꯥ ꯑꯁꯦꯡꯕꯒꯤ ꯂꯧꯕ ꯂꯥꯛꯑꯣꯀꯣ
ꯍꯣꯏ ꯅꯣꯏ ꯂꯩꯀꯥꯏꯗ ꯃꯤ ꯂꯩꯇꯦꯀꯣ ꯅꯪ ꯌꯨꯝ ꯃꯅꯥꯛꯇ ꯑꯗꯨꯗꯤ ꯉꯁꯤ ꯑꯍꯤꯡ ꯆꯠꯈ꯭ꯔꯁꯦꯔ ꯀꯩꯅꯣ ꯑꯩꯒꯤ ꯏꯁꯥꯏ ꯍꯨꯏꯗ꯭ꯔꯣ
ꯅꯠꯇꯦ ꯃꯥ ꯁꯥꯥꯎꯔꯦꯗꯤ ꯀ ꯕꯔꯑꯒ ꯑꯅꯤꯅꯪ ꯐꯦꯡꯕ ꯉꯝꯃꯣ
ꯀꯅꯥꯅꯣ ꯑ ꯅꯪ ꯑ ꯃꯈꯣꯡ ꯃꯔꯤꯁꯥꯝꯅ ꯃꯈꯣꯡ ꯃꯔꯤꯁꯥꯝꯅꯗ ꯀꯔꯤꯗ ꯅꯨꯡꯁꯤꯅꯕꯗꯤ ꯏꯕꯥꯅꯤ ꯅꯨꯡꯁꯤꯅꯔꯒ ꯀꯗꯥꯏ ꯀꯗꯥꯏꯗꯒꯤ ꯊꯧꯔꯛ ꯊꯧꯕ ꯅ ꯊꯥꯡꯗꯔ ꯀꯩꯅꯣ ꯀꯅꯥꯗ ꯑꯃꯨꯛ ꯅꯪ ꯁꯥꯔꯤꯅꯣꯕ
ꯑ ꯑꯣꯏꯔꯕꯣꯅ
ꯑꯩ ꯀꯅꯥꯇ ꯅꯨꯡꯁꯤꯡꯃꯤ ꯑꯗꯨ ꯅꯪ ꯊꯥꯛꯅꯦ
ꯪꯗꯤ ꯂꯥꯏꯔꯤꯛ ꯄꯥꯝꯃꯟꯕꯒꯤ ꯑꯣꯏꯔꯝꯒꯅꯤ
ꯀꯅꯥꯝꯇ ꯅꯤꯡꯁꯤꯡꯗꯦꯕ ꯅꯪ ꯈꯛꯇꯅꯦ ꯑꯩ ꯅꯤꯡꯁꯤꯡꯂꯤꯁꯦ
ꯍꯧꯔꯦꯍꯦ
ꯑꯩ ꯃꯤꯠꯇ ꯅꯪ ꯈꯛꯇꯅꯦ ꯁꯪ ꯁꯪ ꯎꯔꯤꯖꯦ ꯍꯧꯖꯤꯛ
ꯀꯤꯌꯦꯀꯣ
ꯑꯩꯖꯦ ꯀꯤꯕꯔꯣ ꯃꯁꯤ ꯆꯩꯅꯝ ꯅꯝꯃꯦ ꯀꯤꯔꯨꯅꯨ ꯀꯤꯔꯨꯅꯨ
ꯇꯨꯝꯕꯥ ꯍꯧꯒꯠꯇꯔꯤꯕꯣ ꯅꯪ ꯍꯧꯖꯤꯛꯐꯥꯎ
ꯇꯨꯝꯕꯗꯤ ꯍꯧꯒꯠꯂꯦ ꯑꯗꯨꯕꯨ ꯍꯤꯞꯄꯒ ꯅꯪ ꯕꯣꯔꯤ ꯁꯥꯕꯁꯦ ꯅꯨꯡꯉꯥꯏ ꯍꯥꯏꯅ ꯑꯃꯨꯛ ꯍꯥꯞꯊꯔꯨꯔꯦ
ꯇꯧꯔꯛꯑꯣ ꯍꯣꯔꯦꯟ
ꯍꯣꯔꯦꯟ ꯅꯪ ꯈꯣꯟꯖꯦꯜ ꯇꯥꯗꯗꯤ ꯑꯩ ꯂꯩꯐꯝ ꯈꯪꯗꯦ ꯍꯟꯗꯛ ꯀꯥꯟꯁꯦ ꯀꯩꯒꯤꯅꯣ ꯈꯪꯗꯦ
ꯌꯥꯔꯦꯅꯦ ꯇꯥꯅꯤꯡꯗꯕꯅ
ꯀꯩꯒꯤ ꯇꯥꯅꯤꯡꯗꯕꯅꯣꯀꯣ ꯑꯩꯁꯦ ꯌꯥꯝ ꯅꯨꯡꯉꯥꯏ ꯊꯝꯃꯣꯏ ꯌꯥꯝ ꯀꯥꯏꯗ ꯅꯪ ꯁꯨꯃꯥꯏꯅ ꯍꯥꯏꯔꯛ ꯄꯁꯦ
ꯌꯥꯔꯦ ꯉꯥ ꯐꯥꯗ꯭ꯔꯕꯣ ꯍꯧꯖꯤꯛꯀꯥꯟ ꯉꯥ ꯐꯥꯗ꯭ꯔꯕꯣ
ꯀꯩꯒꯤꯅꯣ ꯉꯥ
ꯅꯍꯥꯟ ꯊꯥꯔꯛꯄꯗꯣ ꯎꯋꯦꯅꯦ ꯑꯩ
ꯑꯣ ꯉꯥꯟꯗꯔꯣ
ꯌꯥꯝ ꯆꯥꯎꯋꯦ
ꯆꯥꯎꯋꯦ ꯆꯥꯎꯋꯦ ꯑꯗꯣ ꯅꯣꯡꯃ ꯐꯥꯕ ꯆꯠꯁꯦ ꯑꯩ ꯀꯧ ꯑꯩ ꯄꯨꯕ ꯂꯥꯛꯀꯅꯤ ꯍꯣꯏ ꯄꯨꯔꯛꯀꯦꯀꯣ
ꯎꯝ
ꯅꯃꯥꯟꯅꯕꯤ ꯈ꯭ꯔ ꯄꯨꯜꯂꯒ ꯑꯗꯣ ꯉꯥ ꯐꯥꯕ ꯆꯠꯁꯤꯔꯣ ꯅꯣꯡꯃ ꯑꯗꯨꯗꯤ
ꯌꯥꯏꯅꯦ
ꯑꯀꯪꯕꯁꯤꯡꯗꯣ ꯈꯔ ꯅꯣꯏꯍꯟꯁꯦ ꯉꯥ ꯆꯥꯔꯒ
ꯊ꯭ꯔꯣꯏ ꯈꯨꯟꯕꯁꯨ ꯆꯠꯅꯤꯡꯉꯤꯗ ꯑꯩꯗꯤ
ꯊꯔꯣꯏꯈꯨꯟꯕ
ꯑꯥ
ꯌꯥꯏꯅꯦ ꯊꯥꯔꯣꯏ ꯈꯨꯟꯕ ꯆꯠꯁꯤ ꯅꯪꯅ ꯂꯧꯕꯨꯛ ꯑꯃꯗ ꯑꯩꯅ ꯑꯃꯗ ꯃꯇꯥꯏ ꯃꯇꯥꯏꯗ ꯌꯦꯡꯅꯔꯒ ꯍꯥꯏꯐꯦꯠ ꯌꯦꯡꯅꯕꯗꯣ ꯊꯔꯣꯏꯁꯨ ꯈꯨꯟꯕ ꯂꯣꯠꯅ ꯂꯣꯠꯅ ꯍꯥ ꯈꯠꯅꯥꯕꯗꯣ ꯃꯤ
ꯖꯖꯥꯅꯤꯍꯦ ꯅꯪꯁꯤꯁꯨ
ꯀꯔꯤꯖꯥꯕꯅꯣ
ꯖꯥꯖꯥꯠ ꯉꯥꯡꯉꯤꯍꯦ
ꯖꯥꯠ ꯖꯥꯠꯅꯤ ꯉꯥꯡꯉꯦꯕ
ꯑꯥ
ꯅꯨꯡꯁꯤꯕꯤꯒ ꯋꯥꯔꯤ ꯁꯥꯟꯅꯔꯗꯤ ꯁꯤ ꯉꯥꯛꯇꯅꯤ ꯀꯩꯅꯣ
ꯇꯨꯗ ꯍꯥꯏꯗꯣꯛꯀꯦ ꯑꯩ ꯅꯣꯏ ꯑꯅꯤ ꯍꯣꯔꯦꯟ ꯈꯠꯅꯕ
ꯏꯇꯨ ꯏꯇꯨꯗꯤ ꯅꯪ ꯂꯩꯔꯤꯁꯤꯗꯤ ꯀꯅꯥꯗ ꯑꯃꯨꯛ ꯑꯩ ꯇꯨ ꯀꯧꯗꯣꯏꯅꯣ ꯈꯪꯗ꯭ꯔꯦꯗ
ꯍꯧꯔꯦ ꯍꯧꯔꯦ
ꯇꯨ ꯑꯝꯇ ꯂꯩꯇꯦꯀꯣ ꯅꯪ ꯅꯠꯇꯅ
ꯁꯥꯕꯅ ꯁꯥꯕꯅ ꯅꯪꯒꯤ ꯋꯥꯔꯤꯅ
ꯁꯥ ꯁꯥꯒꯠꯂꯛꯈꯤꯅꯤ ꯎꯝ ꯈꯔ ꯁꯥꯈꯤꯅꯤ ꯑꯦ ꯄꯨꯈꯥꯏꯈꯤꯅꯨ ꯍꯦ ꯏꯊꯟꯇ ꯂꯩꯕ ꯉꯝꯗꯦ ꯅꯪ ꯌꯥꯎꯗꯅ
ꯄꯣꯈꯥꯏꯕꯅ ꯍꯥꯟꯂꯅꯤ ꯏꯁ
ꯁ ꯏꯁꯀꯥꯏ ꯀꯥꯏꯅ ꯍꯥꯏꯕꯗꯤ
ꯀꯗꯧꯉꯩ ꯊꯣꯛꯂꯛꯀꯅꯤ ꯅꯪ
ꯑꯗꯨꯝ ꯑꯩꯔꯣ ꯈꯪꯗꯦ ꯌꯥꯔ ꯅꯪ ꯅꯪ ꯆꯠꯇ꯭ꯔꯤꯉꯩꯗ ꯊꯣꯔꯛꯀꯦ
ꯑꯁꯦꯡꯕꯒꯤ ꯊꯣꯛꯂꯛꯑꯣ
ꯍꯣꯏ ꯊꯣꯔꯛꯛꯇꯣꯏꯅꯦ ꯊꯣꯔꯛꯛꯇꯣꯏ ꯅꯦ ꯑꯩ ꯑꯩꯔꯣꯝꯗꯁꯨ ꯀꯣꯏꯔꯛꯑꯣꯅ ꯅꯃꯥꯟꯅꯕꯤꯗꯨꯒ
ꯏꯁ ꯄꯩꯁꯥ ꯂꯩꯥꯇꯦ
ꯑꯁ ꯅꯣꯏ ꯁꯦꯟꯖꯥꯎ ꯄꯥꯏꯕꯁꯤꯡ ꯆꯪꯗ꯭ꯔꯗꯤ ꯌꯥꯔꯔꯣꯏꯅꯦ
ꯇꯤꯛꯀꯦꯠ ꯀꯛꯄꯤꯌꯣ ꯂꯥꯛꯀꯦ
ꯅꯣꯏ ꯁꯦꯟꯖꯥꯎ ꯄꯥꯏꯕꯁꯤꯡ ꯀꯩꯅꯣ ꯇꯧꯔꯒꯗꯕꯅꯤꯅꯦ ꯀꯣꯏꯕꯒꯤꯗꯤ ꯁꯤꯗꯗꯤ ꯌꯥꯝ ꯂꯥꯏꯅ ꯀꯣꯏꯕ ꯌꯥꯏ ꯌꯧꯕꯨ ꯌꯧꯔꯛꯈꯔꯗꯤ
ꯇꯤꯛꯀꯦꯠ ꯀꯛ ꯄꯤꯌꯣꯕ ꯑꯗꯣ
ꯀꯔꯤ ꯍꯥꯏꯕ
ꯇꯤꯀꯦꯠꯇꯣ ꯀꯛꯄꯤ